ꯍꯜꯂꯣ
ꯍꯜꯂꯣ ꯍꯥꯎ
ꯑꯗꯨ ꯅꯪ ꯃꯤꯁꯀꯣꯜ ꯂꯩꯔꯝꯃꯦꯅ ꯇꯧꯔꯛꯏꯅꯦ
ꯑꯣ ꯋꯥꯔꯤ ꯁꯥꯟꯅꯗꯕ ꯀꯨꯏꯔꯦꯅ ꯁꯨꯝ ꯇꯧꯔꯛꯑꯝꯕꯅꯤꯗ ꯅꯈꯣꯟ ꯅꯋꯥ ꯇꯥꯗ ꯀꯨꯏꯔꯦ ꯀꯃꯥꯏ ꯀꯃꯥꯏ ꯇꯧꯔꯖꯥꯠꯅꯣ ꯅꯁꯛ ꯅꯁꯥꯒ ꯎꯈꯤꯗꯕ ꯀꯨꯏꯔꯦꯅ
ꯁꯛꯇꯤ ꯌꯥꯝ ꯐꯖ ꯊꯣꯛꯑꯦ
ꯎꯝ ꯑ ꯅꯨꯡꯉꯥꯏꯔꯤꯕꯣ ꯀꯃꯥꯏ ꯇꯧꯔꯤꯒꯦ ꯅꯪꯕꯣ
ꯎꯝ ꯅꯨꯡꯉꯥꯏꯔꯤ ꯑꯁ ꯅꯨꯡꯉꯥꯏ ꯅꯨꯡꯉꯥꯏꯇꯦ ꯍꯥꯏꯗꯨꯅꯤ ꯃꯤꯅ ꯍꯪꯉꯛꯑꯗꯤ ꯅꯨꯡꯉꯥꯏ ꯍꯥꯏꯇꯥꯕꯅꯤ ꯑꯗ
ꯎꯝ ꯆꯥꯛ ꯆꯥꯛꯇꯤ ꯆꯥꯔꯕꯣ ꯀꯃꯥꯏ ꯇꯧꯔꯒꯦ
ꯆꯥꯛ ꯆꯥꯔꯦ ꯉꯁꯤꯗꯤ ꯀꯩꯅꯣ ꯊꯣꯡꯉꯦ ꯑ ꯂꯐꯨ ꯏꯔꯣꯜꯂꯦ ꯃꯣꯏꯁꯤꯗ ꯂꯐꯨ ꯌꯣꯟꯕ ꯂꯥꯛꯑꯦꯅ
ꯑꯍꯥꯎꯕ ꯏꯟꯖꯥꯡꯅꯤꯅꯦ ꯑꯗꯨꯗꯤ ꯂꯐꯨꯁꯦ ꯆꯥꯒꯗꯧꯅꯦ ꯍꯞꯇꯥ ꯑꯃꯗ ꯑꯃꯨꯛ ꯃꯨꯛꯇꯤ ꯆꯥꯎ ꯍꯥꯏꯕꯅꯦ
ꯎꯝ ꯂꯐꯨꯁꯦ ꯑꯩꯅ ꯁꯨꯝ ꯇꯥꯕꯗꯅꯦ ꯂꯝꯒꯨꯝꯕ ꯆꯠꯂꯨ ꯕꯥ ꯑꯣꯏꯔꯣ ꯑꯗꯒꯤ ꯃꯐꯝꯁꯦ ꯏꯟꯚꯥꯏꯔꯣꯟꯃꯦꯟꯇꯣ ꯆꯥꯁꯟꯅꯕ ꯉꯝꯗꯕ ꯍꯥꯏꯌꯦ ꯅꯣꯡ ꯅꯤꯅꯤꯗꯤ ꯉꯝꯗꯦꯗꯅ ꯑꯗꯨꯢ ꯄꯣꯠꯇꯣ ꯂꯩꯇꯅꯕ ꯑꯥꯎ ꯌꯨꯝꯗ ꯍꯥꯏꯗꯤ ꯂꯝ ꯑꯝꯗꯩ ꯂꯝ ꯑꯃꯗ ꯂꯥꯛꯄꯖꯦ ꯅꯨꯃꯤꯠꯇꯨꯗ ꯅꯠꯇ꯭ꯔ ꯅꯣꯡꯉꯥꯜꯂꯒ ꯑꯣꯏꯔꯁꯨ ꯂꯐꯨ ꯑꯝꯇꯪ ꯆꯥꯎ ꯍꯥꯏꯕ ꯄꯣꯠ ꯑꯃꯗꯤ ꯂꯩꯕ ꯃꯥꯜꯂꯦ ꯃꯣꯏ ꯊꯥꯖꯅꯕꯤ ꯑꯣꯏꯗꯣꯏꯔꯥ ꯅꯠꯇ꯭ꯔꯒꯅ ꯁꯥꯏꯟꯇꯤꯐꯤꯀꯦꯜꯂꯤ ꯀꯩꯅꯣ ꯑꯣꯏꯗꯣꯏꯔ
ꯂꯐꯨ ꯂꯐꯨ ꯊꯔꯣ ꯂꯐꯨ ꯊꯔꯣꯖꯨ ꯍꯥꯏꯕꯅꯦ ꯃꯣꯏꯁꯦ ꯐꯛꯏꯗꯅ ꯆꯥꯕ ꯃꯇꯝꯗ ꯈꯣꯏꯅ ꯑꯥ ꯐꯛꯂꯤ ꯐꯛꯂꯤ ꯇꯧꯕ ꯄꯣꯠꯁꯦ ꯑꯃꯅꯦ ꯑꯈꯣꯏꯅ ꯂꯝ ꯑꯃ ꯆꯠꯂꯨꯕꯗ ꯅꯪ ꯍꯧꯖꯤꯛ ꯍꯥꯏꯕꯗꯣ ꯑꯦꯗꯥꯞ ꯇꯧꯁꯟꯕꯖꯦ ꯁꯠ ꯂꯥꯎꯅ ꯋꯥꯏꯗꯅ ꯑꯦꯟꯚꯥꯏꯔꯣꯟꯃꯦꯟ ꯑꯃꯒ ꯑꯃꯒ ꯃꯥꯟꯅ ꯗꯦꯕ ꯑꯃꯅ ꯈꯪꯁꯥ ꯁꯥꯢ ꯑꯃꯅ ꯈꯪ ꯏꯪ ꯏꯪꯉꯦ ꯑꯗꯨꯒꯤꯗꯣ ꯃꯥꯅ ꯑꯦꯖꯁ ꯇꯧꯅꯕꯩꯔ ꯀꯩꯅꯣ ꯈꯪꯗꯦ ꯊꯣꯛꯂꯛꯄ ꯃꯇꯝꯗ ꯃꯄꯥꯟꯗꯒ ꯆꯠꯂꯨꯕꯁꯦ ꯂꯩꯅꯥ ꯇꯤꯟꯅꯥ ꯃꯌꯥꯝꯗꯨꯒꯤ ꯑꯣꯏꯔ ꯃꯥꯜꯂꯦ ꯂꯐꯨ ꯊꯔꯣ ꯄꯤꯖꯧ ꯀꯣꯠꯄ ꯑꯣꯏꯔꯣ ꯏꯔꯣꯟꯕ ꯑꯣꯏꯔꯣ ꯑꯗꯨꯃꯥꯏꯅ ꯑꯗꯨꯝ ꯍꯥꯏꯅꯕꯅꯦ ꯄꯥꯛꯅꯝꯕꯨ ꯑꯣꯏꯔꯁꯨ
ꯎꯝ
ꯑꯗꯣ ꯌꯥꯝ ꯐꯕ ꯄꯣꯠꯅꯦ ꯂꯐꯨ ꯂꯐꯨ ꯊꯔꯣ ꯍꯣꯏꯁꯦ ꯈꯣꯏ ꯃꯅꯤꯄꯨꯔ ꯏꯟꯖꯥꯡꯖꯦ ꯑꯌꯥꯝꯕꯅ ꯃꯥꯒꯤ ꯁꯨꯝ ꯂꯩꯗꯅ ꯚꯤꯇꯥꯃꯤꯟ ꯀꯩꯀꯩꯖꯦ ꯁꯦ ꯌꯥꯝ ꯋꯥꯡꯉꯤꯗ ꯃꯅꯥ ꯑꯗꯣ ꯍꯧꯖꯤꯛꯇꯤ ꯀꯤꯔꯦꯀꯣ ꯃꯅꯥ ꯃꯁꯤꯡꯁꯤꯡꯖꯦ ꯌꯥꯝꯅꯅꯦ ꯍꯤꯗꯥꯛ ꯂꯥꯡꯊꯛ ꯌꯥꯝ ꯀꯥꯞꯄꯦꯕ ꯏꯟꯖꯥꯡ ꯅꯥꯄꯤꯖꯦ ꯈꯤꯇꯪ ꯐꯩ ꯆꯥꯒꯦ ꯈꯣꯠꯀꯦ ꯈꯜꯂꯨꯕꯖꯦ ꯍꯤꯗꯥꯛ ꯀꯥꯞꯄ ꯍꯦꯛꯇ ꯑꯣꯏꯔꯗꯤ ꯕꯖꯥꯔꯗ ꯌꯣꯜꯂꯤꯖꯦ ꯌꯦꯡꯉꯨꯅꯦ ꯃꯇꯝꯒꯤ ꯏꯟꯖꯥꯡ ꯐꯠꯇꯕ ꯃꯌꯥꯝ ꯄꯨꯊꯣꯛꯏꯅꯦ ꯑꯃꯨꯛ ꯃꯁꯛꯁꯦ ꯐꯖꯔ ꯐꯖꯔꯒ ꯁꯨꯝꯕꯗꯤ ꯌꯥꯝ ꯈꯤꯖꯩꯗ ꯑꯗꯨ ꯍꯥꯏꯔꯕꯨꯗꯤ ꯑꯩꯈꯣꯏꯒꯤꯅꯦ ꯑꯌꯥꯝꯕꯅ ꯑꯩꯈꯣꯏ ꯆꯥꯏꯖꯦ ꯑꯈꯣꯏ ꯏꯪꯈꯣꯜꯗ ꯄꯥꯟꯖꯕ ꯄꯣꯠ ꯉꯥꯛꯇ ꯑꯣꯏꯌꯦꯕꯀꯣ
ꯎꯝ
ꯑꯗꯨꯅ ꯌꯥꯝꯗꯤ ꯐꯔꯕꯅꯤ ꯁꯤꯅꯦ ꯍꯦꯟ
ꯅꯣꯏ ꯍꯤꯡꯒꯣꯜꯅ ꯀꯩꯀꯩ ꯊꯥꯔꯤꯒꯦ
ꯑꯈꯣꯏꯗꯤꯅꯦ ꯀꯩꯅꯣ ꯚꯦꯂꯟꯗ꯭ꯔꯤ ꯊꯥꯏ ꯑꯗꯩꯗꯤ ꯃꯣꯔꯠ ꯇꯦꯛꯄ ꯊꯥꯏ ꯑꯗꯩꯗꯤ ꯄꯥꯟ ꯑꯗꯩꯗꯤ ꯌꯦꯟꯗꯦꯝ ꯁꯤꯒꯨꯝꯕ ꯈꯔ ꯈꯠ ꯇꯟꯗ ꯌꯥꯝꯗꯤ ꯃꯔꯥꯡ ꯀꯥꯏꯗꯦ ꯃꯇꯝꯒꯤ ꯑꯦꯟꯖꯥꯡ ꯍꯋꯥꯏꯁꯥꯡꯕꯤ ꯂꯩꯗꯅ ꯁꯤꯒꯨꯝꯕ ꯊꯥꯢ ꯑꯗꯩ ꯑꯂꯨ ꯃꯇꯝꯗꯅ ꯑꯂꯨ ꯑꯗꯨꯒꯨꯝꯕꯗꯤ ꯍꯧꯖꯤꯛꯅ ꯑꯜꯂꯨ ꯃꯇꯝ ꯅꯠꯇꯦꯗꯅ ꯑꯗꯨꯅ ꯁꯤꯒꯨꯝꯕ ꯈꯔ ꯊꯥꯏ ꯅꯣꯏꯗꯤ ꯏꯪꯈꯣꯜꯗꯣ ꯌꯥꯝ ꯆꯥꯎꯗꯥꯏ ꯅꯣꯏꯗꯤ ꯌꯣꯟꯕꯩ ꯈꯣꯠꯄꯩꯁꯨꯨꯝ ꯃ꯭ꯌꯥꯝ ꯇꯧꯗꯥꯏꯅꯦ
ꯇꯧꯕꯅꯦ ꯑꯗꯨꯝ ꯍꯋꯥꯏ ꯑꯗꯒꯤ ꯃꯣꯔꯛ ꯇꯦꯛꯄ ꯗꯒꯤ ꯍꯣꯏ ꯑꯃꯥꯏꯅ ꯈꯔ ꯇꯧꯕꯅꯦ ꯑꯩꯗꯣ ꯍꯟꯗꯛꯇꯤ ꯃꯨꯟꯅ ꯌꯦꯡꯁꯤꯟꯂꯨꯗ꯭ꯔꯦ ꯅꯣꯏꯗꯣ ꯃꯇꯝꯕꯨꯗꯤ ꯑꯣꯏꯗꯤ ꯌꯣꯡꯆꯥꯛꯁꯨ ꯊꯥ ꯒꯨꯝ ꯇꯧꯗꯥꯏꯅꯦ ꯄꯥꯝꯕꯤ ꯑꯃꯔ ꯑꯅꯤꯔ
ꯎꯝ ꯌꯣꯡꯆꯥꯛ ꯑꯃꯅꯤ ꯄꯥꯝꯕꯤ ꯑꯃꯅꯤ ꯈꯇꯟꯗ ꯑꯗꯨꯝ ꯑꯗꯨ ꯄꯥꯜꯂꯛ ꯀꯥꯟꯅ ꯃꯇꯝꯗ ꯈꯔ ꯈꯔ ꯆꯥꯕꯗꯤ ꯑꯗꯨꯝ ꯀꯣꯟꯅꯩ ꯑꯗꯣ ꯀꯣꯟꯅꯩ ꯍꯥꯏꯁꯦ ꯂꯩꯁꯨ ꯂꯩꯗ ꯌꯣꯡꯆꯥꯛꯇꯣ ꯈꯣꯏ ꯃꯥ ꯈꯣꯏ ꯕꯥ ꯑꯣꯢꯗꯤ ꯌꯣꯡꯆꯥꯛ ꯌꯥꯝ ꯄꯥꯝꯃꯦꯕꯀꯣ ꯑꯗꯨꯅ ꯊꯥꯕꯗꯣ ꯈꯛꯇꯪꯅ ꯀꯣꯟꯅꯗꯦꯅ ꯃꯌꯥꯝ ꯃꯌꯥꯝ ꯂꯩ ꯄꯣꯟ
ꯑꯥꯒꯤ ꯀꯣꯟꯅꯗꯕ ꯍꯥꯏꯖꯦ ꯄꯥꯝꯃꯨꯕꯒꯤ ꯃꯇꯝ ꯌꯧꯗ꯭ꯔꯤ ꯂꯩꯔ ꯆꯥꯏ ꯍꯥꯏꯕꯩ ꯍꯦꯛꯇꯣꯛꯇꯕꯁꯨ ꯌꯥꯎꯔꯝꯗꯣꯏꯃꯤ
ꯑꯣꯏ ꯃꯨꯜꯂꯒ ꯆꯥꯒꯦ ꯂꯤꯔꯀꯥꯟꯗꯅ ꯍꯣꯏ ꯂꯤꯔꯒ ꯆꯥꯒꯦꯅ ꯊꯝꯕꯩꯁꯨ ꯌꯥꯎꯋꯦꯕ ꯑꯗꯩꯗꯤ ꯌꯨꯝꯗ ꯄꯥꯟꯕꯥꯁꯇꯕꯨ ꯂꯥꯏꯗ ꯀꯠꯅꯤꯡꯉꯤꯗꯅ ꯑꯗꯨꯏ ꯐꯖ ꯐꯖꯕꯒꯨꯝꯕ ꯐꯖꯕ ꯆꯥꯔꯣꯡ ꯀꯩꯀꯩꯗꯨꯗꯤ ꯂꯥꯏꯗ ꯀꯠꯅꯕꯅꯦꯅ ꯈꯥꯛꯈ꯭ꯔꯅꯤ ꯑꯗꯨꯒ ꯐꯖꯗꯕꯒꯨꯝꯕꯗꯣ ꯑꯗꯨꯃꯥꯏꯅ ꯆꯥꯊꯣꯛꯄ ꯈꯣꯠꯄ ꯇꯧꯋꯦ
ꯈ꯭ꯋꯥꯏ ꯐꯕꯗꯤ ꯌꯨꯝꯗ ꯊꯥꯕꯁꯤꯅ ꯈ꯭ꯋꯥꯏ ꯐꯔꯦ ꯍꯥꯏꯗꯤ ꯏꯁꯥꯅ ꯃꯤꯅ ꯈꯣꯡꯅ ꯎꯕ ꯄꯣꯠꯅꯤꯗꯅ ꯑ ꯃꯤꯅ ꯌꯣꯜꯂꯛ ꯐꯁꯦ ꯑꯩꯈꯣꯏ ꯆꯥꯕꯨꯗꯤ ꯑꯗꯨꯝ ꯆꯥꯏꯕ ꯑꯗꯣ ꯀꯔꯤ ꯊꯧꯔꯛꯏꯅꯣ ꯈꯪ ꯄꯣꯟꯇꯦꯕ
ꯍꯧꯖꯤꯛꯇꯤꯅꯦ ꯑꯁ ꯍꯔꯥ ꯍꯥꯞꯄ ꯉꯥꯛꯇ ꯑꯣꯏꯕꯁꯤꯅꯅꯦ ꯄꯣꯠ ꯆꯩꯩꯒꯁꯦ ꯑꯩꯅ ꯍꯥꯏꯁꯤꯅꯦ ꯆꯥꯗꯧꯕꯒꯤ ꯀꯤꯔꯦ ꯈꯥꯃꯦꯟ ꯑꯁꯤꯟꯕ ꯊꯣꯡꯉꯦ ꯁꯨꯊꯣꯛꯄꯨ ꯁꯨꯡꯄꯠ ꯄꯠꯊꯗꯦ ꯑꯗꯩ ꯀꯣꯕꯤ ꯊꯣꯡꯉꯦ ꯁꯨꯡꯄꯠ ꯄꯠꯊꯗꯦ ꯌꯨꯝꯗ ꯊꯥꯖꯕꯁꯤꯗꯅꯦ ꯕ꯭ꯔꯪ ꯕ꯭ꯔꯪ ꯂꯥꯎꯅ ꯍꯥꯏꯗꯤ ꯁꯠ ꯂꯥꯎꯅ ꯄꯠꯊꯔꯒꯤꯅꯦꯕ ꯑꯗꯣ ꯇꯤꯟ ꯆꯥꯕꯅ ꯌꯨꯝꯗ ꯇꯧꯕꯁꯤꯅ ꯑꯃꯨꯛ ꯍꯦꯟꯕ ꯃꯤꯅ ꯌꯣꯜꯂꯛꯄꯅ ꯇꯤꯟꯗꯤ ꯑꯝꯇ ꯆꯥꯗꯕꯀꯣ
ꯎꯝ
ꯑꯗꯣ ꯑꯩꯈꯣꯏꯗꯤꯅꯦ ꯎ ꯃꯣꯔꯣꯛꯀꯨꯝꯕꯗꯤ ꯌꯥꯝ ꯂꯩꯌꯦ ꯌꯦꯟꯖꯥꯡ ꯑꯩ ꯂꯩꯇ꯭ꯔꯁꯨ ꯎ ꯃꯣꯔꯣꯛꯁꯦ ꯌꯥꯝ ꯉꯥꯎꯅꯩꯌꯦꯕ ꯃꯣꯔꯣꯛ ꯃꯥꯁꯦ ꯌꯥꯝ ꯍꯥꯎꯋꯤꯗꯅ ꯑꯗꯨꯒꯤ ꯑꯗꯨꯝ ꯂꯩꯕꯅꯦ ꯑꯗꯨꯁꯨ ꯑꯁ ꯍꯤꯗꯥꯛ ꯉꯥꯛꯇꯅꯤꯗꯗ ꯑꯗꯨ ꯆꯥꯏꯔꯤꯗꯨꯁꯨ ꯁꯥꯅꯕꯒ ꯆꯥ ꯗꯤ ꯁꯥꯟꯅ ꯍꯤꯗꯥꯛꯁꯨ ꯀꯥꯞꯅꯔꯦꯗꯅ ꯑꯗꯨꯅ ꯀꯤꯔ ꯄꯣꯟꯗꯦ ꯃꯇꯝꯁꯤꯗ ꯇꯧꯔꯤꯁꯦ ꯏꯁꯥꯒ ꯆꯥꯎꯈꯠꯅꯔꯤꯕ ꯐꯠꯅꯗ꯭ꯔꯤꯕ ꯕꯤꯄꯤ ꯋꯥꯡꯅꯔꯤꯕ ꯈꯣꯠꯂꯤꯕ ꯃꯌꯥꯝꯁꯤꯁꯨ ꯁꯨꯒꯔ ꯋꯥꯡꯉꯦ ꯑꯗꯨꯗꯣ ꯍꯥꯏ ꯃꯌꯥꯝꯁꯦ ꯑꯌꯥꯝꯕꯅ ꯁꯤꯗꯒꯤ ꯊꯣꯛꯂꯛꯄ ꯉꯥꯛꯇꯅꯦ
ꯅꯣꯏꯒꯤ ꯍꯧꯖꯤꯛꯁꯦ ꯑꯣꯟꯕ ꯑꯃ ꯍꯥꯏꯔꯛꯀꯦꯕꯀꯣ ꯅꯨꯄꯤ ꯍꯣꯏ ꯑꯃꯅꯤ ꯂꯩꯔꯝꯃꯅꯤ ꯌꯥꯝ ꯀꯟꯅ ꯊꯦꯡꯅꯗ꯭ꯔꯤ ꯅꯨꯄꯥꯅ ꯑꯅꯝꯕꯅ ꯊꯦꯡꯅꯩ ꯑꯗꯣ ꯅꯨꯄꯥ ꯃꯆꯥ ꯍꯧꯖꯤꯛꯀꯟ ꯅꯍꯥꯁꯤꯡꯁꯦ ꯏꯪꯈꯠꯂꯛꯏꯁꯤꯡꯁꯦ ꯃꯤ ꯂꯣꯏꯅꯃꯛ ꯆꯥꯎꯕꯅꯦꯕꯀꯣ ꯄꯤꯛꯇ꯭ꯔꯕꯅꯦꯕ ꯑꯗꯒꯤ ꯃꯇꯝꯗ ꯑꯣꯏꯗꯣꯏꯅꯤ ꯑꯗꯨꯗꯨꯒ ꯑꯉꯥꯡꯁꯤꯡꯁꯦ ꯑꯉꯥꯡ ꯍꯥꯏꯗꯤ ꯀ꯭ꯂꯥꯁ ꯅꯥꯏꯟ ꯇꯦꯟꯗꯒꯤ ꯍꯧꯔꯛꯑꯒ ꯃꯊꯛꯁꯨ ꯌꯥꯎꯔꯝꯒꯅꯤ ꯑꯗꯨꯝ ꯄꯣꯛ ꯍꯧꯕꯅ ꯑꯃ ꯆꯠꯅꯗ꯭ꯔꯥ
ꯑ
ꯅꯍꯥꯔ ꯄꯣꯛꯍꯧꯕꯁꯦ ꯑꯩꯅ ꯁꯨꯝ ꯈꯟꯕꯗ ꯆꯤꯟꯖꯥꯛꯇ ꯍꯥꯔ ꯅꯨꯡ ꯍꯥꯞꯄ ꯈꯣꯠꯄ ꯁꯤꯗꯒꯤ ꯑꯣꯏꯔꯛꯄ ꯌꯥꯕꯩ ꯆꯥꯟꯁꯦꯁꯁꯦ ꯑꯩꯅ ꯈꯤꯇꯪ ꯎꯕ ꯍꯥꯏꯇꯔꯦ ꯌꯥꯝ ꯈꯪꯉꯨꯕꯩ ꯅꯠꯇꯦ ꯁꯨꯝ ꯃꯥꯟꯕ ꯆꯤꯡꯅꯕꯗꯣ ꯑꯗꯨꯗ ꯑꯣꯏꯕ ꯍꯥꯏꯇꯥꯔꯦ ꯌꯥꯝ ꯀꯩ ꯍꯥꯏꯅꯤ ꯍꯥꯟꯅ ꯇꯧꯔꯝꯝꯕ ꯄꯣꯠ ꯅꯠꯇꯦꯅ
ꯑꯧ
ꯁꯨꯝ ꯍꯣꯡꯂꯛꯏꯅꯦ ꯁꯨꯝ ꯍꯣꯉꯛ ꯑꯩ ꯐꯅꯥꯝ ꯊꯦꯡꯅꯔꯦꯕ ꯑꯩꯅ ꯎꯕꯅ ꯃꯤ ꯃꯁꯤꯡ ꯊꯤꯕꯁꯦ ꯍꯥꯏꯔꯞ ꯌꯥꯝꯃꯅꯤ
ꯑꯗꯨꯕꯨꯗꯤ ꯆꯤꯟꯖꯥꯛꯁꯨ ꯌꯦꯡꯉꯣꯗꯅ ꯍꯥꯏꯗꯤ ꯑꯩꯈꯣꯏꯅ ꯍꯥꯟꯅ ꯁꯝꯅ ꯍꯥꯏꯔꯕꯗ ꯑꯦꯛꯖꯥꯝꯄꯜ ꯄꯤꯅꯕꯗ ꯕꯤꯗ꯭ꯔꯨꯠ ꯗ꯭ꯔꯥꯒꯟ ꯐ꯭ꯔꯨꯏꯠ ꯀꯩꯀꯩꯁꯦ ꯑꯩꯈꯣꯏꯁꯦ ꯃꯅꯤꯄꯨꯔꯗ ꯍꯥꯟꯅ ꯑꯝꯇ ꯍꯧꯔꯝꯕ ꯄꯣꯠꯇꯦꯕ ꯍꯧꯖꯤꯛ ꯂꯣꯏ ꯄꯨꯁꯟꯔꯒ ꯂꯣꯏ ꯍꯧꯒꯠꯂꯦ ꯗ꯭ꯔꯦꯒꯟ ꯐ꯭ꯔꯨꯏꯠ ꯀꯥꯏꯁꯦ ꯑꯩꯅ ꯁꯨꯝ ꯎꯕꯗ ꯑꯁꯥ ꯃꯐꯝꯗ ꯌꯥꯝ ꯍꯧꯋꯦꯕ ꯃꯣꯏꯁꯦ ꯍꯧꯗ꯭ꯔꯥ ꯑ ꯑꯇꯣꯞꯄ ꯂꯝꯗ ꯑꯩꯈꯣꯏ ꯁꯤꯗꯗꯤ ꯍꯥꯟꯅꯅ ꯍꯧꯔꯝꯕ ꯅꯠꯇꯦ ꯑꯗꯣ ꯍꯧꯖꯤꯛꯇꯤ ꯍꯧꯔꯦ ꯐꯕꯨꯗꯤ ꯐꯕ ꯄꯣꯠꯄꯨꯗꯤ ꯑꯣꯏꯕ ꯑꯗꯨ ꯑꯣꯏꯔꯁꯨ ꯆꯦꯟꯖꯦꯁ ꯂꯥꯛꯄ ꯃꯈꯣꯏꯁꯦ ꯍꯧꯖꯤꯛ ꯏꯟꯚꯥꯏꯔꯣꯟꯃꯦꯟꯁꯦ ꯆꯦꯟꯖ ꯂꯥꯛꯄꯩꯅꯦꯕ ꯁꯤ ꯂꯣꯏꯅ ꯌꯥꯔꯛꯏꯁꯦ ꯑꯩꯈꯣꯏꯒꯤ ꯆꯤꯟꯖꯥꯛꯇꯤ ꯑꯝꯇꯅ ꯇꯝꯅꯦꯕ ꯑꯩꯈꯣꯏꯒꯤꯅ ꯊꯥꯏꯅꯒꯤ ꯑꯩꯈꯣꯏꯁꯦ ꯍꯥꯟꯅꯗꯤ ꯆꯥꯎ ꯆꯥꯎꯈꯠꯇꯕꯒꯤ ꯀꯌꯥꯁꯨ ꯈꯪꯗꯦꯗꯅ ꯑꯩꯈꯣꯏ ꯊꯥꯏꯅ ꯊꯥꯕ ꯄꯣꯠꯁꯦ ꯑꯗꯨꯝ ꯍꯣꯡꯗꯕꯤꯗ ꯑꯗꯨꯝ ꯊꯥꯔꯛꯏꯗꯅ ꯊꯣꯢꯅꯩ ꯑꯍꯟꯒꯩꯗꯤ ꯑꯗꯩ ꯑꯅꯧꯕ ꯆꯤꯟꯖꯥꯛꯁꯨ ꯃꯣꯏ ꯆꯥꯕꯁꯨ ꯀꯌꯥ ꯍꯩꯅꯗꯦꯕ ꯑꯗꯣ ꯍꯧꯖꯤꯛꯀꯥꯟ ꯃꯤꯕꯨꯗꯤ ꯌꯥꯝ ꯍꯩꯅꯔꯦꯀꯣ ꯑꯗꯩꯗꯤ ꯆꯥꯅꯤꯡꯕ ꯄꯣꯠꯁꯦ ꯑꯣꯟꯂꯥꯏꯟꯗ ꯀꯩꯗ ꯂꯣꯏ ꯆꯦꯜꯂꯒ ꯐꯪꯉꯦ ꯑꯗꯩ ꯏꯁꯇꯣꯔꯗ ꯀꯩꯗ ꯃꯌꯥꯝ ꯌꯣꯜꯂꯦ ꯍꯩꯔꯥꯗ ꯑꯣꯏꯔꯣ ꯃꯄꯥꯟꯗ ꯑꯦꯛꯖꯣꯇꯤꯛ ꯐ꯭ꯔꯨꯏꯠꯄꯨ ꯍꯥꯏꯕꯑꯣ ꯑꯗꯨꯃꯥꯏꯅꯖꯨ ꯃꯌꯥꯝ ꯄꯨꯁꯜꯂꯛꯑꯦꯗꯅꯀꯣ ꯗꯨꯅ ꯆꯥꯕꯩꯕꯨꯗꯤ ꯌꯥꯝ ꯐꯪꯕ ꯑꯩꯈꯣꯏꯅꯖꯨ ꯆꯥꯅꯤꯡꯕ ꯑꯩꯈꯣꯏꯖꯨ ꯐꯣꯟꯅꯨꯡ ꯈꯔ ꯄꯥꯏꯔꯝꯅ ꯃꯤꯠꯅ ꯎꯕ ꯐ꯭ꯔꯨꯠꯁꯇ ꯑꯣꯏꯔꯣ ꯃꯤꯅ ꯆꯥꯕꯗꯣ ꯆꯥꯅꯤꯡꯉꯦꯕ ꯑꯗꯣ ꯑꯗꯨꯝꯕꯩꯕꯨꯗꯤ ꯐꯩ ꯑꯗꯣ ꯑꯩꯈꯣꯏꯒꯤ ꯏꯟꯚꯥꯏꯔꯣꯟꯃꯦꯟꯇꯗꯤ ꯑꯍꯣꯡꯕꯖꯦ ꯌꯥꯝ ꯂꯥꯛꯑ ꯆꯥꯟꯗ ꯃꯁꯦ
ꯇꯨꯡꯗꯅ ꯀꯃꯥꯏꯅ ꯇꯧꯗꯣꯏꯅꯣ ꯈꯪꯗꯦ ꯎ ꯋꯥꯖꯤꯅ ꯃꯔꯣꯡ ꯀꯛꯊꯠꯂꯛꯏꯕ ꯆꯤꯡ ꯀꯩꯀꯩ ꯇꯦꯝꯊꯣꯛꯇꯅ ꯂꯩ ꯃꯤꯖꯨ ꯄꯣꯄꯨꯂꯦꯁꯟ ꯃꯁꯤꯡ ꯍꯦꯟꯀꯠꯂꯛꯑꯕꯅꯤꯅ ꯌꯥꯝꯅ ꯀꯟꯅ ꯍꯦꯛꯇ ꯎꯝ ꯇꯝꯄꯥꯛ ꯀꯩꯀꯩꯖꯦ ꯂꯣꯏꯅ ꯂꯧꯁꯤꯡꯖꯦ ꯌꯥꯡꯀꯟ ꯂꯩꯔꯛꯇꯕꯤ ꯂꯝꯍꯥꯡꯅꯤ ꯌꯨꯝ ꯁꯥꯖꯟꯅꯕꯒꯤ ꯀꯩꯅꯣꯃ ꯂꯣꯏ ꯂꯥꯛꯑꯗ꯭ꯔꯅꯦ
ꯃꯦꯟ ꯄꯣꯏꯟꯗꯤ ꯍꯧꯖꯤꯛꯀꯤ ꯎ ꯌꯥ ꯌꯥꯟꯊꯠ ꯎ ꯋꯥ ꯌꯥꯟꯊꯠꯄꯗꯣ ꯑꯗꯨꯅꯦ ꯑꯗꯨꯒ ꯎꯝ ꯑꯁ ꯈꯪꯗꯦꯗ ꯍꯧꯖꯤꯛꯀꯥꯟꯗꯤ ꯌꯥꯝ ꯅꯨꯡꯉꯥꯏꯕ ꯆꯤꯡꯉꯝꯅꯤ ꯁꯤꯗꯩ ꯈꯔ ꯁꯤꯗꯩꯩ ꯈꯔꯒ ꯆꯍꯤꯖꯦ ꯈꯔ ꯃꯥꯡꯖꯤꯟ ꯊꯥꯖꯤꯜꯂꯒ ꯈꯔ ꯅꯨꯡꯉꯥꯏꯔꯝꯅꯤ ꯑꯗꯩꯗꯤ ꯅꯨꯡꯉꯥꯏꯕ ꯍꯥꯏꯖꯤꯗ ꯄꯨꯂꯞ ꯃꯥꯡꯒ꯭ꯔꯅꯤ ꯍꯥꯏꯗꯤ ꯑꯅꯝꯕꯅ ꯑꯥ ꯏꯁꯝ ꯁꯦꯡꯅ ꯍꯥꯏ ꯀꯥꯟꯗ ꯑꯩꯈꯣꯏꯅꯒ ꯂꯧ ꯁꯨꯕ ꯆꯠꯂꯨꯔꯒ ꯄꯣꯊꯥꯄꯣꯠ ꯆꯥꯕꯁꯦ ꯃꯌꯥꯝ ꯐꯝꯃ ꯆꯥ ꯊꯛꯄꯖꯦ ꯑꯩꯈꯣꯏ ꯃꯇꯝꯗ ꯍꯧꯖꯤꯛꯁꯦ ꯑꯗꯨꯝ ꯈꯔ ꯑꯗꯨꯝ ꯇꯧꯔꯤꯗꯅ ꯁꯤ ꯈꯔ ꯂꯩꯔꯗꯤ ꯄꯨꯡꯃꯥꯡ ꯃꯥꯡꯉꯅꯦꯕ ꯁꯤꯒꯤ ꯄꯣꯠꯁꯦ ꯑꯗꯨꯅ ꯁꯤ ꯄꯣꯠꯁꯦ ꯐꯪꯉꯛꯑꯔꯣꯏ ꯍꯥꯏꯗꯤ ꯁꯨꯒꯨꯝꯕ ꯃꯌꯥꯝ ꯑꯃ ꯅꯨꯡꯉꯥꯏ ꯅꯨꯡꯉꯥꯏꯔꯕ ꯁꯤꯟꯊꯥ ꯍꯥꯏꯗꯤ ꯋꯥꯔꯖꯨ ꯋꯥꯔ ꯋꯥꯔꯒ ꯅꯨꯡꯉꯥꯏꯕ ꯍꯥꯏꯇꯥꯔꯦ
ꯎꯝ
ꯑꯊꯩꯅꯤꯅ ꯅꯨꯡꯉꯥꯏꯔ ꯑꯗꯨꯝ ꯂꯩꯕꯒꯤ ꯅꯨꯡꯉꯥꯏꯕ ꯀꯩꯅꯣ ꯈꯪꯉꯛꯇꯕꯤꯗꯣ ꯑꯗꯨꯝꯕ ꯃꯌꯥꯝ ꯂꯥꯛꯑꯗꯣꯏꯅꯦꯕ ꯑꯗꯨꯅ ꯁꯤ ꯑꯩꯈꯣꯏ ꯀꯥꯟꯖꯦ ꯌꯥꯝ ꯅꯨꯡꯉꯥꯏꯕ ꯀꯥꯟ ꯆꯤꯡꯗꯣꯏꯅꯤ ꯑꯗꯒꯤ ꯑꯥ ꯑꯗꯩ ꯈꯔ ꯆꯈꯠꯂꯒ ꯈꯔꯃꯨꯛ ꯅꯨꯡꯉꯥꯏꯔꯤꯅꯦ ꯑꯗꯩꯩꯗꯤ ꯅꯨꯡꯉꯥꯏꯕꯖꯦ ꯀꯩꯅꯣ ꯈꯪꯉꯛꯑꯔꯣꯏ ꯍꯥꯏꯗꯤ ꯅꯨꯡꯉꯥꯏꯕ ꯐꯪꯗꯕꯩ ꯅꯠꯇꯕꯀꯣ ꯅꯨꯡꯉꯥꯏꯕ ꯉꯥꯛ ꯉꯥꯏꯃꯟꯕꯩ ꯅꯨꯡꯉꯥꯏꯕꯖꯦ ꯃꯁꯤꯡ ꯊꯥꯗꯕꯗꯣ
ꯎꯝ ꯑꯗꯩꯗꯤ ꯈ ꯑꯉꯥꯡꯉꯩ ꯁꯨꯝ ꯍꯧꯔꯛꯏꯖꯤꯡꯖꯦ ꯆꯤꯡꯌꯥ ꯇꯝꯌꯥꯗ ꯆꯠꯂꯒ ꯅꯨꯡꯉꯥꯏꯕꯩ ꯀꯥꯏꯗꯣ ꯈꯪꯉꯛꯑꯔꯣꯏꯗ ꯑꯩꯈꯣꯏꯗꯤ ꯑꯗꯨ ꯅꯨꯡꯉꯥꯏꯕꯗꯨ ꯅꯨꯡꯉꯥꯏꯇ꯭ꯔꯅꯦ ꯆꯤꯡꯗꯒ ꯆꯠꯂ ꯄꯣꯊꯥꯄꯣꯠ ꯆꯥꯕ ꯑꯗꯩꯗꯤ ꯆꯤꯡꯌꯥꯗ ꯂꯕꯨꯨꯛꯛꯇ ꯄꯣꯊꯥꯄꯣꯠ ꯆꯥꯕꯩ ꯈꯨꯍꯥꯎꯁꯤꯗꯤ ꯍꯥꯏꯅꯩꯩꯅꯦ ꯑꯗꯣ ꯍꯧꯖꯤꯛꯀꯤ ꯑꯉꯥꯡꯗꯤ ꯐꯪꯉꯛꯑꯔꯣꯏ ꯑꯌꯥꯝꯕꯅ ꯅ ꯂꯧ ꯑꯣꯏꯔꯣ ꯀꯔꯤ ꯑꯣꯏꯔꯣ ꯃꯦꯆꯤꯟꯅ ꯃꯍꯨꯠ ꯂꯣꯏ ꯁꯤꯟꯕꯩ ꯂꯥꯛꯑꯗ꯭ꯔꯥ ꯃꯤꯒꯤ ꯊꯕꯛ ꯁꯨꯅꯤꯉꯥꯏꯖꯤ ꯑꯝꯇ ꯂꯩꯇ꯭ꯔꯦꯕ ꯑꯗꯨ ꯃꯤ ꯑꯩꯈꯣꯏꯗꯁꯨ ꯁꯤ ꯊꯕꯛ ꯁꯨꯗꯕꯖꯦ ꯂꯥꯏꯅꯥ ꯄꯣꯛꯂꯛꯄꯩ ꯆꯥꯡ ꯆꯥꯡ ꯋꯥꯡꯉꯤ ꯏꯁꯥꯗꯣ ꯊꯛ ꯁꯥꯖꯦꯜ ꯇꯧꯗ꯭ꯔꯕꯅꯤꯅ ꯆꯥꯕꯗꯤ ꯑꯗꯨꯝ ꯆꯥꯕ ꯆꯥꯕꯗꯤ ꯂꯦꯞꯄ ꯌꯥꯗꯕꯅꯤꯅ ꯆꯥꯏꯅꯦꯕꯀꯣ ꯑꯁ ꯈꯜꯂꯨꯕꯗꯅꯦ ꯑꯐꯕꯖꯦ ꯑꯃꯠꯇ ꯍꯦꯛ ꯂꯩꯇ꯭ꯔꯦꯗꯨꯅꯤ ꯀꯤꯗ꯭ꯔꯣ ꯁꯤꯒꯤ ꯍꯥꯏꯔꯨꯔꯗꯤ ꯌꯥꯝꯅ ꯑꯗꯩꯗꯤ ꯎꯝ ꯃꯤ ꯃꯅꯥ ꯃꯁꯤꯡ ꯇꯧꯔꯦ ꯁꯨꯝ ꯍꯤꯗꯥꯛ ꯍꯥꯥꯊꯨꯗ ꯗꯨꯝ ꯍꯟꯖꯟ ꯍꯟꯖꯟ ꯀꯥꯞꯄꯕꯅꯤꯅ ꯍꯤꯗꯥꯛ ꯌꯥꯎꯗ꯭ꯔꯗꯤ ꯃꯣꯏꯗꯣ ꯌꯥꯔꯛꯇ꯭ꯔꯦꯗꯨꯅ ꯅꯣꯡꯃ ꯅꯣꯡꯃꯒꯤ ꯍꯤꯗꯥꯛꯇꯣ ꯁꯨꯝ ꯁꯤꯟꯅꯕ ꯍꯤꯗꯥꯛꯇꯣ ꯃꯤꯗꯖꯨ ꯃꯉꯥꯏ ꯑꯩꯈꯣꯏꯗꯣ ꯂꯥꯏꯍꯧ ꯇꯧꯔꯦ ꯈꯜꯂꯖꯤꯅꯦ ꯄꯦꯔꯥꯁꯤꯇꯥꯃꯣꯜ ꯆꯥꯔꯅꯤ ꯄꯦꯔꯥꯁꯤꯇꯥꯃꯣꯜꯖꯦ ꯐꯔꯝ ꯊꯥꯏꯅꯗꯤ ꯂꯩꯔꯝꯄꯣꯠꯇꯦ ꯃꯅꯥ ꯃꯁꯤꯡꯅ ꯁꯤꯖꯤꯟꯅꯔꯝꯃꯤꯅꯦꯕ ꯑꯩꯈꯣꯏꯒꯤ ꯍꯥꯏꯗꯤ ꯏꯟꯗꯤꯖꯤꯅ꯭ꯌꯁ ꯃꯦꯗꯤꯁꯤꯟ ꯀꯩꯀꯩꯁꯤ ꯇꯧꯔꯒ ꯁꯦꯝ ꯁꯦꯝꯖꯔꯒ ꯃꯦꯗꯤꯁꯤꯅꯦꯜ ꯄ꯭ꯂꯥꯟ ꯇꯧꯔꯒ ꯑꯗꯣ ꯍꯧꯖꯤꯛꯇꯤ ꯑꯥ ꯑꯌꯥꯝꯕꯅ ꯎꯝ ꯎꯝ ꯁꯨꯃꯥꯏꯅ ꯍꯤꯗꯥꯛꯅ ꯑꯣꯏꯅ ꯁꯤꯜꯂꯛꯑꯦ ꯍꯤꯗꯥꯛꯁꯦ ꯃꯨꯂꯤꯁꯦ ꯆꯥꯔꯦꯟ ꯈꯜꯂꯁꯦ ꯁꯤꯁꯦ ꯑꯃꯨꯛꯇꯪ ꯈꯤꯇꯪ ꯁꯤꯗꯤ ꯅꯥꯕ ꯐꯠꯇꯦꯅ ꯑꯃ ꯍꯦꯟꯒꯠꯈꯤꯕꯗ ꯍꯧꯖꯤꯛꯀꯤ ꯑꯦꯟꯇꯤꯕꯥ ꯑꯥ ꯀꯩꯅꯣꯗꯣ ꯑꯥ ꯀꯩꯕ
ꯀꯦꯕ ꯀꯦꯕ ꯀꯦꯕ ꯀꯥꯎꯔꯤꯖꯦ ꯌꯦꯡꯉꯨꯅꯦ ꯍꯧꯖꯤꯛꯀꯤ ꯒꯨꯂꯤꯗꯣ ꯐꯠ ꯆꯥꯈꯤꯕꯗ ꯑꯇꯣꯞꯄ ꯑꯃ ꯊꯥꯛ ꯍꯦꯟꯀꯠꯂꯨꯕꯗ ꯍꯦꯟꯀꯠꯂꯨꯕꯗꯒꯤ ꯃꯌꯥꯝ ꯃꯈꯥ__ ꯇꯥꯕꯗꯣ ꯑꯃꯨꯛ ꯃꯊꯪꯗ ꯆꯥ ꯀꯥꯟꯗ ꯐꯔꯛꯑꯔꯣꯏꯕ ꯑꯗꯨꯃꯥꯏꯟ ꯇꯧꯗꯅ ꯃꯤꯅꯁꯨ ꯆꯞ ꯃꯥꯟꯅ ꯃꯅꯥ ꯃꯁꯤꯡꯗꯁꯨ ꯆꯞ ꯃꯥꯟꯅꯅ ꯑꯥ ꯑꯈꯣꯏꯅ ꯍꯟꯗꯛ ꯆꯥꯏꯈꯤꯕ ꯍꯤꯗꯥꯛꯁꯦ ꯁꯨꯝ ꯁꯨꯝ ꯁꯨꯝ ꯆꯥꯏꯁꯜꯂꯛꯑꯗꯤ ꯇꯤꯟꯗꯣ ꯁꯤ ꯔꯛꯑꯔꯣꯏ ꯃꯣꯏꯁꯦ ꯑꯦꯗꯥꯞ ꯇꯧꯕ ꯉꯝꯍꯅꯤ ꯑꯗꯨ ꯅꯦꯛꯁꯇ ꯑꯃꯨꯛ ꯑꯀꯟ ꯑꯀꯟꯕ ꯁꯨꯝ ꯁꯨꯝ ꯁꯨꯝ ꯆꯥꯏꯅꯦꯕ ꯑꯗꯣ ꯍꯦꯛ ꯑꯀꯟꯕ ꯆꯥꯏꯕ ꯍꯥꯏꯁꯦ ꯃꯤ ꯑꯩꯈꯣꯏꯅ ꯆꯥꯗꯣꯏꯅ ꯑꯩꯈꯣꯏꯗ ꯍꯦꯟꯅ ꯌꯥꯝ ꯁꯣꯛ ꯄꯗꯣ ꯑꯗꯨꯅꯦꯕ ꯑꯣꯏꯔꯤꯁꯦ ꯑꯗꯨꯅ ꯀꯤꯖꯩ ꯍꯥꯏꯕ ꯑꯗꯨ ꯃꯤ ꯑꯍ ꯑꯍꯤꯡ ꯑꯒ ꯇꯤꯡꯉꯣ ꯈꯣꯠꯂꯣꯅ ꯍꯥꯏꯔꯒ ꯏꯟꯖꯥꯡꯖꯤ ꯆꯥꯟꯅꯗ꯭ꯔꯣ ꯑꯗꯣ ꯑꯍꯤꯡꯗ ꯇꯤꯡꯊꯣꯛꯄ ꯍꯥꯏꯁꯦ ꯉꯁꯥꯏꯒꯤ ꯄꯣꯠꯇꯨꯒꯤ ꯑꯐꯕ ꯄꯣꯠ ꯎꯝ ꯃꯥꯒꯤꯗ ꯌꯥꯎꯔꯤꯕ ꯑꯐꯕꯖꯤꯡꯗꯨꯗꯤ ꯚꯤꯇꯥꯃꯤꯟꯗꯤ ꯂꯣꯏꯅ ꯆꯨꯞꯊꯣꯛꯈ꯭ꯔꯅꯤ ꯑꯗꯣ ꯑꯥ ꯃꯍꯤꯛꯑ ꯃꯍꯤ ꯍꯤꯗꯥꯛ ꯂꯥꯡꯊꯛꯇꯨꯗꯤ ꯆꯠꯂꯤꯔꯥ ꯆꯠꯇ꯭ꯔꯤꯔꯥ ꯒ꯭ꯌꯥꯟꯒ ꯇꯥꯄꯣꯠꯇꯦꯗ
ꯑꯗꯨꯅ ꯃꯤꯁꯦ ꯂꯩꯅꯥ ꯄꯣꯛꯄꯩ ꯆꯥꯡꯁꯨ ꯌꯥꯝ ꯋꯥꯡꯈꯠꯂꯛꯏꯁꯦ
ꯍꯥꯏꯗꯤ ꯍꯤꯗꯥꯛ ꯃꯀ꯭ꯋꯥ ꯅꯨꯡ ꯆꯥꯕ ꯑꯗꯨꯗꯨ ꯈꯛꯇ ꯅꯠꯇꯦꯕ ꯅꯥꯔꯛꯏꯁꯦ ꯁꯨꯡꯆꯥ ꯆꯥꯗꯕ ꯃꯤꯁꯨ ꯅꯥꯏꯌꯦꯕ ꯑꯗꯨ ꯅꯥꯏꯗꯣ ꯀꯩꯒꯤꯅꯣ ꯍꯥꯏꯔ ꯆꯦꯡ ꯍꯋꯥꯏ ꯆꯦꯡꯋꯥꯏ ꯃꯌꯥꯝꯗ ꯀꯥꯕꯤꯕ ꯁꯨꯝꯕꯅꯁꯨ ꯑꯣꯏꯗꯣꯏꯅꯦꯕ ꯑꯗꯩꯗꯤ ꯀꯩꯁꯨꯝ ꯇꯧꯖꯗꯕ ꯃꯤ ꯅꯨꯡ ꯂꯩ ꯑꯗꯨꯗꯨꯅ ꯇꯧꯗ꯭ꯔꯅꯦ
ꯎꯝ
ꯍꯧꯖꯤꯛꯁꯦ ꯌꯥꯝꯅ ꯀꯤꯔꯦꯗ
ꯂꯨꯔꯦ ꯍꯤꯡꯃ ꯌꯥꯝꯃ ꯂꯨꯔꯦ ꯍꯥꯏꯕ ꯇꯥꯏꯃꯤꯡꯗꯣ
ꯑꯥ
ꯍꯦꯔꯥꯎ ꯍꯦꯔꯥꯎꯗ ꯅꯣꯏ ꯉꯔꯥꯡꯗꯤ ꯈꯩꯖꯥꯡ ꯆꯥꯏ ꯉꯔꯥꯡ ꯅꯨꯡꯗꯥꯡꯗꯤ
ꯑꯩꯈꯣꯏꯔꯣ ꯀꯩꯅꯣ ꯌꯥꯝ ꯀꯥꯎꯔꯦꯅꯦꯍꯦ ꯑꯥꯎ ꯁꯣꯏꯕꯨꯝ ꯏꯔꯣꯟꯕ ꯑꯣꯏꯔ ꯃꯥꯜꯂꯦ ꯉꯔꯥꯡ ꯆꯥꯕꯗꯣ
ꯁꯣꯏꯕꯨꯝ ꯏꯔꯣꯟꯕ
ꯉꯔꯥ ꯅꯍꯥꯟ ꯑꯈꯣꯏ ꯃꯥꯅꯅꯦ ꯕꯖꯥꯔ ꯆꯠꯄꯗꯅꯦ ꯁꯣꯏꯕꯨꯝꯗꯣ ꯂꯩꯔꯛꯑꯦ ꯀꯌꯥꯝ ꯍꯥꯎꯏ ꯑꯃ ꯎꯝ ꯎꯝ ꯎꯝ ꯀꯌꯥꯝ ꯍꯥꯎꯋꯤ ꯀꯩꯅꯣ ꯇꯧꯋꯦ ꯁꯣꯏꯕꯨꯝꯗꯣ ꯑꯇꯥꯡꯕꯤ ꯑꯣꯏꯕꯒꯤꯅꯦ ꯌꯥꯝꯅ ꯁꯤꯟꯗꯦ ꯑꯗꯨꯒ ꯌꯥꯝꯁꯨ ꯍꯥꯎꯖꯥꯅꯤ
ꯁꯤꯟ ꯁꯤꯟ ꯆꯥꯕꯨ ꯆꯥꯅꯤꯡꯉꯤꯅꯦ ꯅꯪꯅ ꯍꯥꯏꯔꯛ ꯄꯜꯂꯛꯑꯒ
ꯁꯣꯏꯕꯨꯝꯗꯣ ꯂꯩꯔꯝꯒꯤꯅꯤ ꯑꯩꯈꯣꯏꯒꯤ ꯅꯣꯏ__ ꯆꯔꯥ ꯑꯃ ꯂꯧꯕ ꯂꯧꯕ ꯌꯥꯅꯤ ꯌꯥꯝ ꯍꯥꯎ__
ꯑꯥ ꯍꯥꯎ ꯀꯣ ꯑꯩꯗꯣ ꯍꯌꯦꯡ ꯀꯛꯆꯤꯡ ꯆꯜꯂꯨꯅꯦꯕꯀꯣ ꯑꯗ ꯑꯣꯏꯅ ꯂꯧꯔꯛꯑꯦ ꯌꯥ ꯆꯠꯂꯣꯏꯗꯣꯏ ꯐꯔꯛ ꯇꯥꯔꯗꯤ ꯅꯣꯏꯗ ꯂꯧ ꯂꯥꯛꯀꯦ ꯇꯥꯗ꯭ꯔꯗꯤ ꯑꯩ ꯑꯗꯨꯝ ꯂꯩꯔꯛꯑꯒꯦ
ꯑꯩꯈꯣꯏ ꯁꯤꯗꯁꯨ ꯌꯣꯟꯕꯗꯤ ꯌꯥꯝ ꯌꯣꯜꯂꯦꯕ ꯑꯗꯨ ꯁꯤꯗ ꯌꯣꯟꯕ ꯁꯣꯏꯕꯝꯗꯨꯗꯤꯅꯦ ꯑꯍꯥꯎꯕꯁꯨ ꯌꯥꯎꯍꯧꯋꯤ ꯑꯗꯩ ꯑꯁꯤꯟꯕꯁꯨ ꯌꯥꯎꯍꯧꯋꯤ ꯇꯝꯕ ꯉꯝꯗꯦ ꯌꯥꯝꯁꯨ ꯇꯥꯡꯕ ꯑꯣꯏꯗꯦꯕ ꯀꯦꯖꯤꯗꯒ ꯆꯥꯝꯃ ꯄꯤꯕꯤꯗꯣ ꯑꯗꯨꯃꯥꯏꯅ ꯑꯣꯏꯌꯦꯕ ꯑꯗꯩ ꯀꯦꯖꯤꯗ ꯆꯥꯝ ꯌꯥꯡꯈꯩ ꯄꯤꯕ ꯑꯗꯣ ꯑꯥ ꯕꯖꯥꯔꯗꯗꯤ ꯀꯦꯖꯤꯗ ꯊꯥꯔꯇꯤ ꯍꯟꯗ꯭ꯔꯦꯠ ꯑꯗꯨꯃꯥꯏꯅ ꯄꯤꯕꯅꯤꯅ ꯃꯍꯥꯎꯗꯣ ꯄꯩꯁꯥ ꯍꯦꯟꯕꯅ ꯈꯦꯠꯅꯔꯛꯑꯦ ꯑꯔꯤꯕ ꯁꯣꯏꯕꯨꯝꯅ ꯍꯥꯎꯏꯗꯅ ꯑꯅꯧꯕ ꯁꯣꯏꯕꯨꯝꯁꯤꯗꯤ ꯁꯤꯟꯗꯅ ꯈꯣꯠꯇꯅ ꯇꯧꯗ꯭ꯔꯅꯦ
ꯎꯝ
ꯑꯣ ꯌꯦꯡꯉꯣ ꯅꯪ ꯆꯠ ꯆꯣꯠꯄꯗꯣ ꯑꯗꯨꯒꯅꯦ ꯍꯧꯗ꯭ꯔꯕꯨꯗꯤ ꯂꯩꯔꯛꯇ꯭ꯔꯗꯤ ꯑꯩꯈꯣꯏ ꯁꯤꯗꯩꯁꯤ ꯆꯔꯥ ꯑꯃ ꯂꯧ ꯌꯥꯅꯤ ꯂꯩꯍꯧꯔꯤꯕꯅꯦ
ꯎꯝ ꯎꯝ
ꯑꯗꯨꯒ ꯆꯅꯕ ꯎꯝ ꯅꯣꯡ ꯃꯪꯕ꯭ꯔꯣ ꯅꯣꯏꯒꯌꯥ
ꯎꯝ ꯈꯔ ꯃꯪꯉꯦ ꯉꯁꯤꯗꯤ
ꯑꯩꯈꯣꯏꯗꯤ ꯅꯣꯡ ꯈꯤꯛꯄꯕꯨ ꯍꯧꯔꯛꯑꯦꯅꯦ ꯅꯣꯡ ꯐꯖꯅ ꯈꯤꯛꯊꯔꯛꯑꯦꯅꯦ ꯎꯝ ꯅꯣꯡ ꯈꯤꯛꯊꯔꯛꯑꯦ